ꯍꯜꯂꯣ ꯑ ꯃꯣꯏ ꯃꯃꯥ
ꯇꯥꯕ ꯃꯣꯏ ꯍꯥꯄꯥ
ꯅꯪ ꯅꯪꯁꯦꯅꯤꯀꯣ ꯑꯣꯏ
ꯃꯣꯏ ꯃꯃꯥ ꯇꯧꯒꯅꯤꯀꯣ ꯅꯥ ꯃꯣꯏ ꯃꯥꯃꯥ ꯃꯣꯏ ꯃꯃꯥ ꯇꯧꯁꯤꯔꯣ ꯍꯌꯦꯡ
ꯑꯣ
ꯅꯪ ꯅꯪꯅ ꯃꯔ ꯂꯩꯔꯒ ꯑꯩꯅ ꯃꯄꯥꯟꯗ ꯇꯥꯔꯦꯕꯣ ꯃꯣꯏ ꯃꯃꯥ ꯍꯥꯥ ꯑꯗ
ꯇꯧꯕ꯭ꯔꯣ ꯍꯧꯖꯤꯛꯇꯤ
ꯑꯗꯨꯃꯥꯏꯅꯒ ꯇꯧꯕꯁꯤꯔꯕ
ꯀꯔꯤ ꯇꯧꯕ꯭ꯔꯣ ꯍꯥꯏꯕꯅꯤ ꯀꯔꯤꯔꯣꯅꯤ ꯅꯪꯅ ꯉꯥꯡꯕꯗꯣ
ꯇꯣꯄꯤꯛ ꯅꯪꯅ ꯊꯨꯒꯥꯏꯈ꯭ꯔꯦꯅꯦ
ꯑꯁ
ꯀꯁꯨ ꯇꯧꯗꯦ ꯆꯥꯛ ꯆꯥꯊꯣꯛꯑꯒ ꯐꯃꯨꯡꯗ ꯍꯤꯞꯄꯤꯑꯦ ꯅꯁꯤ ꯀ ꯂꯣꯏꯔꯦ ꯂꯣꯏꯔꯒ ꯀꯥꯏꯗꯦ ꯃꯤꯗꯤ ꯋꯥꯛꯀꯤꯡ ꯆꯠꯅꯩꯗꯅ
ꯅꯪꯒꯤ ꯐꯃꯨꯡꯗ
ꯑꯗꯨꯗꯤ ꯁꯟ ꯅꯨꯡꯉꯥꯏꯅꯕ ꯑꯩꯗꯤ ꯆꯥꯊꯑꯒ ꯑꯗꯨꯁꯨ ꯆꯥꯄ ꯄ꯭ꯂꯦꯠ ꯑꯅꯤ ꯑꯍꯨꯝ ꯀꯣ ꯏꯔꯦ ꯃꯤꯗꯅ ꯀꯔꯤ
ꯄꯨꯛꯇꯣ ꯄꯨꯛꯇꯣ ꯆꯥꯎꯅꯤꯉꯥꯏ ꯇꯋꯣ
ꯄꯨꯣꯛꯣꯛ ꯇ ꯆꯎꯗ꯭ꯔꯦ ꯍꯟꯗꯛꯇꯛꯇꯤ ꯋꯥꯪ ꯋꯥꯈꯪ ꯍꯥꯏꯩ ꯀꯅꯦꯔꯒ ꯎꯝ ꯐꯨꯠꯕꯣꯜ ꯐꯨꯕꯣꯜ ꯐꯨꯠꯕꯣꯜꯁꯨ ꯁꯥꯟꯅꯩꯦ ꯋꯥꯛꯀꯤꯡꯁꯨꯂ ꯀꯪꯈ꯭ꯔꯦꯅ ꯅꯣꯏꯗ ꯍꯦꯟꯅ ꯐꯤꯖ ꯐꯖꯈ꯭ꯔꯖꯥꯠꯅꯤ ꯑ
ꯑꯁ ꯑꯩꯈꯣꯏꯗꯤ ꯌꯥꯗ꯭ꯔꯔꯤꯗ ꯍꯧꯖꯤꯛ ꯀꯦꯖꯤ ꯌꯥꯡꯈꯩ ꯍꯦꯜꯂꯦꯗ
ꯎ ꯌꯥꯡꯈꯩ
ꯌꯦ ꯀꯩꯔꯦ
ꯑꯁꯦꯡ ꯣꯔꯣ
ꯑꯝ
ꯀꯌꯥꯅ ꯗꯔꯦ ꯍꯥꯏꯔꯖꯪꯈꯩ ꯀꯦꯗ ꯍꯥꯏꯔ ꯌꯥꯔꯤ
ꯌꯥꯡꯈ ꯅꯍꯥꯟ ꯗꯤ ꯌꯥꯡꯈꯩ ꯑꯦꯛꯖꯦꯛ ꯂꯩꯕꯅꯦ ꯑꯗꯣ ꯍꯧꯖꯤꯛꯇꯤ ꯈꯪꯗ꯭ꯔꯦꯗ ꯀꯌꯥ ꯂꯩꯕ꯭ꯔꯥ ꯍꯦꯟꯅꯗꯤ ꯅꯣꯏꯕ ꯃꯥꯜꯂꯦ
ꯅꯣꯏꯃꯜꯂꯦ ꯑꯗꯨ ꯑꯗꯨꯃꯥꯏꯅ ꯇꯧꯔꯗꯤ ꯌꯥꯏ ꯍꯥꯏꯔꯣꯏ ꯅꯪ
ꯌꯥꯔꯔꯣꯏ ꯑꯩꯁꯨꯀꯥ ꯁꯤ ꯃꯍꯣꯅꯤ
ꯑꯩ ꯐꯥꯎ ꯌꯥꯡꯈꯩ ꯇꯔꯨꯛꯈꯛꯅꯦ ꯅꯪꯅ ꯌꯥꯡꯈꯩ ꯇꯥꯔꯒꯗꯤ ꯌꯥꯔꯦ ꯑꯣꯚꯔ ꯆꯠꯂꯦꯕꯅ
ꯑ
ꯑꯣꯕꯋ ꯑꯣꯕꯋꯦ ꯀꯧꯋꯦ ꯆꯠꯂꯑꯦ ꯅꯣꯏ ꯅꯣꯏꯗꯤ ꯀꯦꯖꯤ ꯅꯤꯐꯨ ꯅꯤꯐꯨ ꯈꯔ ꯍꯦꯜꯂꯒ ꯂꯩꯒꯗꯕꯅꯦꯕ
ꯑꯦ ꯑꯩꯈꯣꯏ ꯌꯥꯏꯌꯦꯦ ꯃꯤ ꯗꯣꯛꯇꯔꯅ ꯌꯥꯏ ꯍꯥꯏꯅ
ꯌꯥꯗꯤ ꯍꯥꯏ ꯍꯥꯏꯒꯅꯤ ꯑ ꯌꯥꯗ ꯌꯥꯗ ꯅꯪ ꯋꯦꯠꯇꯣ ꯈꯔ ꯎꯝ ꯍꯟꯊꯅꯕ ꯇꯧꯕꯅ ꯋꯦꯠꯇ
ꯃꯁꯜ ꯃꯥꯁꯇꯣ ꯌꯥꯝꯕꯒꯤ
ꯑꯗꯨ ꯑꯣꯏꯔꯁꯨ ꯅꯣꯡꯒꯤꯩꯛꯇꯣ ꯍꯟꯊꯅꯕ ꯇꯧꯋꯤ ꯍꯌꯦ ꯍꯌꯦꯡꯋꯥꯏ ꯑꯩ ꯅꯪ ꯊꯥꯡ ꯑꯃ ꯉꯝꯃꯣꯏ ꯍꯥꯏꯕ
ꯅꯪꯕꯨ
ꯅ ꯃꯣꯏ ꯃꯕꯥꯥ ꯑꯣꯏꯔꯒꯗꯤ ꯊꯥꯡꯉꯦꯅꯦ
ꯎꯝ
ꯐꯤꯂꯝꯗꯒ ꯇꯧꯕ ꯏꯁꯩꯒ ꯁꯛꯑꯒ ꯊꯥꯉꯒ ꯎꯔꯨ ꯎꯔꯨ ꯂꯩꯕꯗ ꯁꯨꯃꯥꯏꯅꯒ ꯔꯣꯃꯥꯟꯇꯤꯛ ꯑꯣꯏꯔꯒꯅ ꯁꯨꯃꯥꯏꯅ ꯇꯧꯔꯗꯤ ꯑꯩ ꯀꯃꯥꯏꯅ ꯉꯝꯗꯣꯏꯕ
ꯎꯝ ꯑꯗꯨꯗꯤ ꯌꯥꯝ ꯌꯥꯝ ꯆꯥꯒꯦꯀꯣ ꯆꯥ
ꯆꯥꯛꯇꯣ ꯆꯥꯛ ꯅꯠꯇꯦ ꯅꯪ ꯆꯥꯛꯕꯨꯗꯤ ꯆꯥꯎꯋꯦ ꯋꯥꯛꯀꯤꯡꯒꯨꯝꯕ ꯑꯗꯨꯒ ꯋꯥꯔꯛ ꯑꯥꯎꯠꯀꯨꯝꯕ ꯅꯪ ꯋꯦꯁꯇꯣ ꯅꯪ ꯋꯦꯠꯇꯣ ꯍꯟꯍꯟꯅꯕ ꯇꯧꯕꯋ
ꯅꯉꯗꯗꯒꯤ ꯎꯝ ꯑꯩꯩꯅ ꯍꯦꯅ ꯆꯂ ꯍꯗꯤ
ꯅꯠꯇꯦ ꯑꯩ ꯑꯩꯅ ꯆꯠꯂꯤꯅꯦꯦ ꯑꯩ ꯅꯨꯡꯇꯤꯒꯤ ꯕꯣ ꯁꯥꯟꯅꯕꯁꯦ ꯄꯨꯡ ꯃꯉꯥꯅ ꯄꯨꯡ ꯇꯔꯨꯛ ꯃꯈꯥꯏ ꯐꯥꯎ ꯑꯗꯨꯃꯥꯏꯅ ꯁꯥꯟꯅꯩꯑꯕꯀꯣ
ꯎꯝ
ꯃꯦ ꯅ ꯃꯔꯤ ꯃꯈꯥꯏꯗ ꯑꯗꯨꯃꯥꯏꯅ ꯇꯧꯋꯦꯕ ꯄꯨꯡ ꯑꯅꯤ ꯁꯥꯟꯅꯕꯁꯨ ꯌꯥꯎꯋꯦ ꯂꯦꯞꯇꯕꯤ ꯕꯤꯗ
ꯎꯝ
ꯑꯗꯨꯃꯥꯏꯅ ꯇꯧꯕꯗꯁꯦ ꯌꯥꯝ ꯍꯟꯊꯈ꯭ꯔꯦꯗꯤ
ꯑꯣ
ꯉꯔꯥꯡꯁꯨ ꯄꯨꯡ ꯈꯔ ꯑꯃ ꯈꯔ ꯍꯦꯟꯅ ꯃꯥꯜꯂꯦ ꯉꯔꯥꯡꯗꯣ ꯑꯁ ꯆꯦꯟꯕꯁꯦ ꯃꯤꯗꯣ ꯌꯥꯝꯗꯦꯕꯀꯣ ꯇꯦꯜꯁꯨ ꯆꯥꯎꯕꯅꯤꯅ ꯆꯦꯟꯕꯗꯣ ꯋꯥꯕꯅ ꯉꯔꯥꯡ ꯇꯨꯝꯕ ꯌꯥꯗꯦ
ꯑꯣ
ꯑꯍꯝ ꯋꯥꯕ ꯆꯥꯡꯁꯤꯗꯤ ꯕꯣꯜꯒ ꯁꯥꯟꯅꯕꯅꯦ ꯗ ꯋꯥꯀꯤꯡꯁꯨ ꯆꯦꯜꯂꯦ
ꯐꯖꯥꯔꯅꯤ ꯑꯗꯨ
ꯐꯖꯔꯦ ꯌꯥ ꯋꯦꯠꯇꯤ ꯌꯥꯝ ꯍꯟꯊꯈ꯭ꯔꯦ ꯉꯁꯤꯗꯤ ꯐꯨꯠꯕꯣꯜ ꯀꯌꯥꯝ ꯇꯧꯒꯦ ꯄꯨꯡ ꯑꯃꯒꯨꯝꯕ ꯇꯧꯔꯝꯗꯧ ꯃꯥꯜꯂꯦ ꯌꯥꯝ ꯀꯟꯅꯁꯨ ꯆꯦꯟꯗ꯭ꯔꯦꯕ ꯉꯁꯤꯗꯤ ꯋꯥꯕꯅꯤꯅ ꯀꯣ
ꯉꯔꯥꯡ ꯕꯣꯜ ꯌꯦꯡꯕ꯭ꯔꯥ
ꯕꯣꯜ ꯌꯦꯡꯗꯦ ꯄꯨꯡ ꯀꯌꯥꯅꯣ ꯕꯥꯔꯣ
ꯑꯩꯁꯨ ꯌꯦꯡꯉꯦ
ꯉꯔꯥꯡ ꯅꯠꯇꯦ ꯉꯁꯤ ꯑꯩ ꯑꯌꯨꯛꯅꯦ ꯉꯁꯤ ꯑꯌꯨꯛꯅꯦ ꯑꯗ ꯍꯣꯏ ꯑꯩ ꯑꯗꯨ ꯌꯦꯡꯒꯦ ꯇꯧꯕꯅꯦꯕꯀꯣ ꯉꯝꯗ꯭ꯔꯦꯕ ꯉꯔꯥꯡꯅ ꯋꯥꯃꯟꯕꯒꯤ
ꯑꯩꯗꯤ ꯌꯦꯡꯉꯦ
ꯗꯦꯝꯕꯦꯂꯦꯅ ꯍꯦꯛꯇ꯭ꯔꯤꯛ ꯆꯠꯂꯦ ꯍꯥꯏꯅꯦ
ꯎꯝ ꯃꯊꯟꯇ ꯅꯩꯕꯅꯤ ꯑꯗꯨ ꯅꯨꯄꯥꯗꯨ
ꯀꯩꯅꯣꯒ ꯑꯥ ꯕꯥꯄꯦꯒ ꯃꯣꯏ ꯅꯣꯔꯋꯦꯒꯤ ꯍꯜꯟꯗꯨ ꯅꯩꯒꯗ꯭ꯔꯅ ꯈꯟꯕꯅꯤ ꯑꯗꯩ ꯃꯍꯨꯠꯇ ꯗꯦꯕꯦꯂꯦ ꯍꯂꯥꯟꯗꯨ ꯆꯪꯗꯦ ꯍꯥꯏ ꯑꯗꯨꯏ ꯃꯍꯨꯠꯇ ꯑꯩꯈꯣꯏꯅ ꯈꯟꯕ ꯃꯥ ꯇꯧꯊꯣꯛꯄꯅ ꯃꯥꯅ ꯗꯦꯝꯕꯦꯂꯦꯅ ꯍꯦꯛꯇ꯭ꯔꯤ ꯂꯧꯋꯤꯗ
ꯎꯨꯝ ꯗꯦꯝꯕꯦꯂꯦꯗꯨꯁꯨ ꯆꯍꯤ ꯀꯨꯟꯅꯤꯄꯜ ꯀꯨꯟꯃꯄꯜꯃꯨꯛ ꯁꯨꯔ ꯕ ꯃꯥꯜꯂꯦ
ꯎꯝ ꯍꯩꯕꯅꯦ ꯃꯥꯗꯣ ꯃꯣꯏ ꯔꯦꯜ ꯃꯦꯗ꯭ꯔꯤꯠꯇꯒ ꯌꯥꯎꯕꯅꯦꯕ ꯀ꯭ꯂꯕ
ꯉꯔꯥꯡ ꯗꯨꯗꯤ ꯅꯨꯄꯥ ꯑꯃ ꯆꯪꯗꯕꯒꯤꯅꯦ ꯅꯠꯇ꯭ꯔꯗꯤ
ꯎꯝ ꯅꯣꯔꯋꯦꯒꯤꯔꯣ
ꯗꯦꯟꯁ ꯇꯧꯕꯀꯣ ꯑꯥ ꯍꯜꯂꯥꯟꯗ ꯍꯥꯂꯦꯟꯗꯣ ꯕꯦꯟ ꯃꯊꯪ ꯃꯊꯪꯒꯤ ꯃꯦꯠꯁꯇ ꯁꯥꯟꯅꯅꯤꯡꯉꯥꯏꯀꯣ ꯃꯥꯗꯣ
ꯎꯨꯝ ꯑꯗꯨ ꯑꯣꯏꯔꯝꯃꯣꯏꯗ ꯍꯥꯏꯗꯤ ꯗꯥꯏꯔꯦꯛ ꯅꯣꯛ ꯑꯥꯎ ꯆꯪꯈ꯭ꯔꯦꯕꯀꯣ ꯑꯗꯨꯒꯤ ꯁꯥꯟꯅꯗꯕꯒꯤ ꯑꯣꯏꯔꯝꯒꯅꯤ ꯃꯊꯪꯗ ꯍꯣꯏ ꯁꯥꯟꯅꯒꯅꯤ ꯄꯣꯏ ꯂꯩꯔꯑꯦꯕ ꯃꯣꯏꯅ
ꯍꯌꯦꯡꯗꯤ ꯑꯥꯔꯖꯦꯟꯇꯤꯅꯥ ꯁꯥꯟꯅꯗꯣꯏꯅꯤ
ꯌꯦꯡꯒꯗ꯭ꯔꯣ ꯄꯨꯡ ꯇꯔꯦꯠ ꯃꯈꯥꯏꯗꯀꯣ ꯑ ꯑꯗꯨꯒ ꯄꯨꯡ ꯃꯉꯥ ꯃꯈꯥꯏ ꯁ꯭ꯋꯥꯏꯗ ꯁꯕ ꯄꯣꯇꯨꯒꯁꯨ ꯂꯩꯥꯛꯏꯗꯥ ꯑꯩꯅ
ꯑꯣ
ꯑꯗꯞ ꯄꯇꯨꯒꯁꯤ ꯂꯣꯏꯔꯒ ꯑꯃꯨꯛ ꯀꯩꯅꯣꯗ ꯇꯧꯗꯣꯏꯅꯦꯕ ꯑꯥꯔꯖꯦꯟꯇꯤꯅꯥꯗ
ꯅꯤꯡꯅꯤꯃ ꯑꯗꯔ
ꯌꯦꯡꯒꯅꯤ
ꯑꯗꯨꯗꯤ ꯍꯌꯦꯡꯁꯦ ꯄꯨꯡ ꯃꯉꯥ ꯃꯉꯥ ꯃꯈꯥꯏꯗ ꯍꯧꯒꯠꯄ ꯇꯥꯔꯦ ꯈꯔ ꯉꯟꯕ ꯇꯥꯔꯦ ꯌꯥ ꯍꯣꯖ ꯎ
ꯉꯁꯤ ꯈꯔ ꯉꯟꯅ ꯇꯨꯝꯃꯒꯀꯣ ꯍꯌꯦꯡ ꯈꯔ ꯉꯟꯅ ꯍꯧꯒꯠꯂꯅꯤ
ꯑꯗꯨꯗ ꯅꯪ ꯀꯅꯥꯅ ꯁꯞꯄꯣꯔꯠ ꯇꯧꯋꯤ ꯍꯥꯏꯅꯣ ꯁꯤꯔ
ꯎꯝ
ꯄꯨꯅꯤꯡꯉꯤ
ꯑꯗꯨꯃꯥꯏꯅ ꯍꯥꯏꯒꯅꯤꯨꯅꯦ
ꯅꯤꯃ ꯄꯥꯟꯗꯦꯌꯥ ꯑꯗꯨꯝꯕꯅꯨꯡꯁꯤꯗꯣ ꯍꯨꯟꯗꯣꯛꯑꯒ ꯆꯔ ꯆꯠꯂ ꯍꯥꯏ ꯅ ꯑꯩꯗꯤꯀꯣ ꯍꯔ ꯅꯗ ꯑ ꯃꯦꯁꯤꯁꯨ ꯄꯥꯝꯗꯦ ꯑꯩꯅ ꯄꯥꯝꯕꯁꯦ ꯅꯦꯃꯥ
ꯑꯣꯏꯔꯔꯣꯏꯦ ꯑꯗꯨꯗꯤ
ꯅꯃꯦꯔꯒ ꯔꯇꯤꯗ ꯎꯝ
ꯎꯝ
ꯤ ꯁꯨꯝ ꯑꯩꯉꯣꯟꯗꯕ ꯂꯥꯏꯔꯅ ꯁꯨꯃꯥꯏꯅ ꯇꯧ
ꯁ ꯅꯨꯡꯁꯤꯁꯦ ꯃꯃꯥꯡꯒꯤ ꯐꯤꯐꯥꯗ ꯑꯥꯔꯖꯦꯟꯇꯤꯅꯥꯒ ꯁꯥꯟꯅꯕꯗꯣ
ꯑꯗꯨ ꯐ꯭ꯔꯥꯟꯁꯀ ꯁꯥꯟꯅꯕꯗ ꯃꯣꯏ ꯑꯥꯔꯖꯦꯟꯇꯤꯅꯥꯅ ꯉꯝꯈꯤꯕꯗꯣ ꯎ ꯑꯗꯨꯗꯗ ꯁꯤ ꯌꯥꯝ ꯁꯤꯕꯥꯥꯏ ꯇꯥꯏ ꯑꯗꯨꯗꯣ ꯍꯧꯖꯤ ꯀ ꯀ ꯀꯥꯏ ꯑꯗꯨꯒ ꯃꯃꯥꯡ ꯃꯃꯥꯡꯒꯤ ꯑꯣꯐꯔꯒꯨꯝꯅ ꯍꯟꯗꯛꯁꯨ ꯐꯤꯅꯦꯦꯟꯁ ꯑꯅꯤꯃꯛꯃꯨꯛ ꯂꯤꯄꯔꯥ ꯈꯪꯗꯦ ꯑꯔꯖꯦꯟꯇꯤꯅꯥ ꯐ꯭ꯂꯥꯟ ꯄꯇꯒ ꯅꯥꯟꯗꯤ ꯌꯥꯗ꯭ꯔꯦꯗ ꯏꯔ ꯅꯗꯣ ꯎ ꯎꯝ ꯃꯥꯁꯦ ꯈ ꯀꯍꯕ
ꯐꯠꯇꯕ ꯃꯤꯅꯦ
ꯅꯪ ꯀꯩꯗꯧꯔꯒꯦ ꯃꯥꯅ ꯑ ꯃꯥꯒꯤ ꯇꯅꯤ ꯑꯩꯗꯤ ꯈꯟꯒꯦꯀꯣ ꯑꯗꯨ ꯑꯗꯥꯒꯨꯝ ꯎꯝ ꯅꯪ ꯅꯪ ꯍꯦꯟꯅ ꯈꯜꯂꯝꯒꯅꯤ ꯑꯩꯒꯤꯗꯤ ꯅꯦꯝꯃꯥꯟ ꯍꯥꯏꯗ ꯂꯣꯏꯔꯦ ꯃꯥꯗ ꯍꯪꯉꯕ ꯅ ꯃꯔꯔꯁꯅꯗꯁꯗ
ꯎꯝ ꯃꯥꯣ ꯍꯉꯣ
ꯔꯣꯅꯦꯜꯗꯣꯒ ꯃꯦꯁꯤꯤꯗꯒꯤ ꯍꯦꯟꯅ ꯅꯦꯝꯃꯔꯅ ꯐꯥꯎꯕꯅꯦꯀꯣ ꯍꯟꯗ ꯑꯗꯨꯒ ꯃꯥꯒꯤ ꯃꯃꯥꯡꯗ ꯁꯥꯟꯅꯗꯕꯅꯤꯅꯀꯣ ꯃꯥ ꯔ ꯂꯩꯔꯁꯨ ꯍꯦꯟꯅ ꯆꯠꯄꯅꯦ ꯃꯥꯅ ꯃꯅ
ꯑ
ꯁ ꯃꯊꯪꯗ ꯕ꯭ꯔꯥꯖꯤꯜꯒ ꯖꯄꯥꯟꯁꯨ ꯇꯧꯏꯦ ꯍꯥꯏꯅꯦ ꯇ꯭ꯋꯦꯟꯇꯤꯅꯥꯗ ꯑꯦ ꯖꯔꯨꯒꯕ ꯏꯖꯔꯨꯒꯥ ꯖꯄꯥꯟ
ꯄꯥ
ꯑꯩ ꯑꯗꯨ ꯑꯩꯒꯤ ꯁꯞꯄꯣꯔꯠ ꯑꯅꯤꯃ ꯑꯩꯒꯤ ꯁꯄꯣꯔꯠ ꯑꯩꯒꯤ ꯑꯩꯅ ꯁꯞꯄꯣꯔꯠ ꯇꯧꯗꯣꯏꯅꯤ ꯑꯅꯤꯃꯗ ꯀꯅꯥꯕꯨ ꯇꯧꯁꯤꯔ ꯁꯤ
ꯀꯔꯤ ꯍꯥꯏꯔꯤꯅꯣ
ꯖꯄꯥꯟꯒ ꯕ꯭ꯔꯥꯖꯤꯜ ꯇꯧꯔꯒꯗꯤ ꯍꯣꯏ ꯀꯅꯥꯗ ꯂꯟꯗꯔꯦꯕ
ꯑꯩ ꯈꯪꯗꯦ ꯑꯩ ꯖꯄꯥꯟꯁꯦ ꯖꯄꯥꯟꯁꯨ ꯅꯨꯡꯁꯤꯕ ꯕ꯭ꯔꯥꯖꯤꯜꯁꯨ ꯅꯨꯡꯁꯤꯌꯦ ꯈꯪꯗꯦ
ꯑꯗꯨꯅꯦ ꯑꯗꯨꯅꯦ ꯑꯩꯁꯨꯅꯦ ꯑꯩꯅ ꯖꯄꯥꯟꯗ ꯇꯧꯁꯤꯔꯥꯅ ꯈꯜꯂ ꯍꯥꯏꯗꯤ ꯖꯄꯥꯟꯁꯦ ꯑꯦꯁꯤꯌꯥꯗ ꯏꯁ ꯊꯦꯡꯅꯗꯅ ꯑꯩꯈꯣꯏꯁꯦ ꯑ ꯑꯗꯨꯒꯤ ꯇꯧꯁꯤꯔꯅ ꯈꯜꯂꯤꯅꯤ ꯑꯗꯨꯁꯨ ꯕ꯭ꯔꯥꯖꯤꯜꯒꯨꯝꯕ ꯅꯨꯡꯁꯤꯕ
ꯎꯝ ꯑꯗꯨ ꯕ꯭ꯔꯥꯖꯤꯜ ꯁꯤꯔꯁꯨꯟ ꯄꯣꯏꯟ ꯂꯩꯔꯝꯅꯤꯗ
ꯂꯩ ꯑꯅꯤꯃꯛ ꯂꯩꯌꯦ ꯖꯄꯥꯟꯁꯨ ꯂꯩ ꯕ꯭ꯔꯥꯖꯤꯜꯁꯨ ꯂꯩ ꯀꯥꯔꯁꯨ ꯁꯤꯔꯁꯨ ꯑꯗꯨꯝ ꯂꯩꯗꯅꯦ
ꯖꯄꯥꯟꯅꯦ ꯍꯧꯖꯤꯛꯀꯥꯟ ꯅꯩꯔꯦꯀꯣ
ꯅꯗꯩ ꯃꯃꯥꯡꯒꯤ ꯑꯃꯗ ꯁ ꯀꯣꯜ ꯃꯔꯤꯔꯥ ꯆꯟꯕꯅꯦ
ꯑꯗꯨ
ꯄꯥꯟꯒ ꯈꯪꯗꯦ ꯄꯥꯟꯒ ꯀꯅꯥꯒ ꯀ
ꯁꯥꯟꯅꯕ ꯌꯦꯡꯉꯦ ꯑꯗꯨꯒ ꯃꯊꯪꯗ
ꯑꯗꯣ ꯑꯗꯣ ꯅ ꯇ꯭ꯔꯨ ꯆꯠꯂꯧ ꯃꯥꯜꯂꯦ ꯑꯗꯨꯗꯣ ꯑꯃꯃꯝ
ꯎꯝ ꯅꯦꯗꯔꯂꯦꯟꯥꯟ ꯒꯔꯤ ꯏꯗ꯭ꯔꯣ ꯆ